ꯇꯥꯏ ꯇꯥꯏ꯫
ꯅꯣꯡꯁꯦ ꯑꯁꯣꯝ ꯅꯥꯀꯟ ꯑꯃꯗꯤ ꯀꯟꯅ ꯍꯩꯊꯔꯤꯑ꯫
ꯈꯪꯗꯦ ꯄꯣꯡꯃꯥꯝ ꯃꯝꯁꯤꯟꯈ꯭ꯔꯕ ꯀꯩꯝ ꯇꯧꯔꯦ꯫
ꯃꯝꯕꯁꯦ ꯈꯪꯗꯦ ꯖꯒꯥ ꯖꯒꯥ ꯑꯁꯨꯝ ꯃꯈꯣꯟꯒ ꯊꯣꯛꯅ ꯍꯥꯏ꯫ ꯑꯗꯩ ꯁꯣꯝ ꯀꯩ ꯍꯥꯏꯇꯥꯔꯦ ꯃꯣꯏ ꯏꯝꯐꯥꯜ ꯂꯣꯝ ꯖꯒꯥꯁꯦ ꯆꯥꯎꯣꯔꯋꯥꯡ ꯖꯒꯥꯁꯦ꯫ ꯃꯈꯣꯟ ꯑꯥ ꯃꯈꯣꯟꯒ ꯊꯣꯛꯑ ꯂꯣꯏ ꯍꯩꯊꯔꯝꯃꯅꯦ ꯍꯧꯖꯤꯛꯄꯨꯗꯤ꯫ ꯇꯠꯇꯞꯗꯅ ꯍꯣꯡ ꯁꯤꯟ ꯁꯤꯟ ꯍꯩꯗꯒ꯭ꯔꯦ꯫
ꯑꯩꯈꯣꯏ ꯁꯣꯟ ꯌꯧꯔꯔꯕ ꯀꯩꯅꯝ ꯇꯧꯗꯣꯏꯅꯦ꯫
ꯌꯧꯔꯛꯀꯅꯤ ꯇꯞ ꯇꯞꯅ ꯑꯩ ꯃꯦꯀꯞ ꯊꯣꯛꯂꯛꯄꯗ ꯉꯥꯏꯍꯥꯛꯇꯣꯝ ꯇꯧꯔꯦ ꯃꯦꯀꯞ ꯊꯣꯛꯂꯛꯄꯗ ꯅꯅꯨꯡ ꯇꯥꯍꯜꯂꯅꯤ
ꯑꯗꯨꯝ ꯌꯥꯗꯅ ꯑꯩ ꯂꯩ
ꯅꯁꯥꯗꯣ ꯋꯥꯃꯟꯗꯤꯩ ꯑꯗꯨꯝ ꯌꯥꯗꯕꯤꯗꯣꯏꯔꯣ
ꯇꯧꯅꯦ
ꯇꯧꯕꯅꯤ ꯑꯗꯨꯃꯥꯏꯅ ꯇꯧꯗꯅ ꯋꯥꯃꯟꯗꯒꯤ ꯇꯨꯝꯗꯤ ꯑ ꯇꯨꯝꯗꯤ ꯇꯨꯝꯅꯤꯡꯉꯒ ꯇꯨꯝꯕꯁꯨ ꯌꯥꯗꯕꯤ
ꯑꯥ ꯑꯥꯏ ꯇꯧ ꯂꯩꯌꯦ
ꯈꯣꯏꯗꯧ ꯆꯥꯎꯒꯠꯄꯅꯤꯅ ꯅꯪ ꯐꯖꯅ ꯁꯥꯟꯅꯔꯝꯕꯅꯤ ꯑꯗꯨ ꯅ
ꯑꯦꯁ ꯄꯨꯡꯕꯥꯔꯣꯗꯩ ꯁꯥꯟꯅꯌꯦ
ꯎꯝ ꯎꯝ ꯍꯥꯏꯔꯑꯣ ꯑꯗꯨꯩ ꯆꯥꯛꯇꯣ ꯁꯥꯟꯅꯩꯔꯣ ꯅꯠꯇ꯭ꯔ ꯆꯥꯛ ꯆꯥꯗꯗꯤ ꯁꯥꯟꯅꯩꯔꯑꯣ ꯑꯁ ꯑꯗꯨꯒ ꯍꯣꯏꯪ ꯑꯍꯥꯟꯕꯅ ꯄꯨꯂꯞ ꯑꯗꯨꯝ ꯆꯥꯊꯣꯛꯇꯔꯣꯑꯣ ꯀꯌꯥ ꯀꯌꯥ ꯊꯥꯅꯅꯣ
ꯂꯤꯁꯤꯡ ꯑꯃ ꯆꯥꯝꯃꯉꯥ ꯆꯥꯝꯃꯉꯥ ꯁꯥꯟꯅꯩꯌꯦ ꯑꯍꯟꯒꯤ ꯑꯩꯈꯣꯏꯅ ꯀꯥ ꯄꯩꯁꯥꯗꯣ ꯑꯗꯨꯒ ꯑꯩꯈꯣꯏꯅ ꯑꯗꯨꯒꯤ ꯂꯤꯁꯤꯡ ꯑꯃ ꯆꯥꯝꯃꯉꯥꯗꯨꯅꯦ ꯑꯩꯈꯣꯏꯅ ꯆꯍꯨꯝ ꯑꯃ ꯍꯥꯞꯄꯝꯃꯦ
ꯑꯗꯨꯒꯥ ꯑꯍꯟꯒ ꯄꯨꯂꯞ ꯆꯃꯤꯅꯔꯥꯅꯤ
ꯍꯣꯏ ꯌꯥꯔꯦ ꯍꯥꯏꯔꯅꯤ
ꯃꯣꯏ ꯈꯔ ꯑꯃ ꯃꯤ ꯅꯤꯄꯥꯜ ꯅꯤꯄꯥꯜ ꯇꯔꯥꯇꯔꯨꯛ
ꯎꯝ ꯍꯣꯔꯦꯟꯗꯤ ꯑꯗꯨꯗꯤ ꯌꯦꯟ ꯑꯣꯏꯅ ꯇꯧ ꯌꯥꯔꯦꯅꯦ
ꯌꯦ ꯌꯦꯟ ꯑꯗꯨꯝ ꯆꯥꯔꯥꯅꯤ ꯑꯥ ꯌꯦꯟ ꯀꯣꯟꯅꯅꯕꯅ
ꯉꯔꯥꯡꯅ ꯀꯥꯏꯗ ꯁꯥꯟꯅꯕꯩꯅꯣꯕ ꯑꯃꯨꯛ ꯆꯥꯏꯗꯨ
ꯉꯔꯪꯗꯤ ꯁꯨꯝ ꯆꯥꯕꯅꯤ
ꯑꯣ ꯑꯩ ꯉꯔꯥꯡꯁꯦ ꯕꯣꯟ ꯇꯧꯔꯨꯁꯤꯅꯦ ꯍꯟꯗꯛꯁꯦ ꯌꯥꯝ ꯇꯣꯏꯅ ꯆꯥꯔꯤꯁꯤꯅꯦ
ꯇꯧꯗꯤ ꯇꯧ
ꯎꯝ ꯕꯣꯟꯒꯤ ꯅꯪ ꯉ ꯑꯗꯒꯤ ꯑꯃꯨꯃꯨꯛ ꯀꯨꯝꯍꯩꯗꯣ ꯀꯗꯥꯥꯏꯗ ꯁꯥꯟꯅꯕ ꯕꯣꯟꯒꯤꯅꯣ
ꯁꯂꯨꯡꯕꯝꯗ ꯁꯥꯟꯅꯔꯨꯕ ꯑ ꯄꯣꯛꯍꯧꯔꯦꯗ ꯑꯗꯨꯁꯨ ꯅꯥꯕꯥ
ꯇꯣꯔꯅꯥꯃꯦꯟ ꯇꯧꯔꯤꯔꯕꯣ ꯍꯧꯖꯤꯛ ꯁꯂꯨꯡꯕꯝ ꯗꯥ ꯑꯩꯈꯣꯏꯖꯤꯦ ꯄꯥꯏꯀꯥꯏ ꯌꯣꯟꯊꯣꯛꯄ
ꯀꯣꯅꯨꯡ ꯃꯃꯥꯡꯗ ꯀꯣꯅꯨꯡ ꯃꯃꯥꯡꯗꯀꯣ ꯁꯂꯨꯡꯕꯝ ꯑꯗꯨꯗꯩꯩ ꯀꯦ ꯗꯤꯐꯦꯟꯁ ꯑꯦꯀꯥꯗꯃꯤ ꯑꯦꯟ ꯗꯤ ꯑꯦꯒꯤ ꯍꯥꯡ ꯍꯥꯡꯉ ꯂꯩꯕ ꯅꯨꯄꯥ ꯃꯥꯒꯤꯗ ꯌꯥꯎꯕꯅꯤꯗ ꯃꯣꯏ ꯑꯉꯥꯡ ꯁꯥꯇ꯭ꯔꯉꯩꯗꯣ ꯑꯗꯨꯗꯥ ꯁꯥꯟꯅꯥ ꯕꯥ ꯑꯗꯨ ꯈꯪꯅꯕ ꯌꯥꯎꯕ ꯁꯥꯔ ꯖꯤꯕꯟꯗ ꯕꯣꯔꯗꯤꯡ ꯂꯩꯔꯝꯕ ꯑꯉꯥꯡ ꯌꯥꯎꯕꯅꯦꯕ ꯑꯗꯨꯅꯥ ꯁꯥꯟꯅꯖꯦꯅꯥ ꯍꯥꯏꯔꯛꯄꯥ ꯑꯗꯨ ꯁꯥꯟꯅꯔꯨꯝꯅꯦ ꯇ꯭ꯔꯥꯏꯕꯦꯛ ꯇ ꯂꯩꯍꯧꯔꯦ ꯅꯕꯥ
ꯂꯤꯛꯇꯥ
ꯅꯠꯇꯦ ꯀꯋꯥꯇꯔ ꯆꯪꯉꯦꯗꯅ
ꯑꯥ
ꯑꯗꯨꯒ ꯇ꯭ꯔꯥꯥꯏꯕꯦꯛ ꯀꯥꯎꯅꯕꯗꯣ
ꯎꯝ
ꯑꯦ ꯃꯣꯏ ꯕꯣꯂꯤꯕꯣꯟ ꯁꯥꯟꯅꯥ ꯊꯣꯛꯑꯝꯗꯣꯏꯖꯥꯔꯥ ꯑꯩꯈꯣꯏꯗꯤ ꯉꯁꯥꯏ ꯋꯥ ꯂꯧꯊꯣꯛꯑꯒ ꯍꯥꯞꯆꯟꯕ ꯀꯥꯎꯔꯝꯃꯦ ꯃꯣꯏꯒꯤ
ꯀꯔꯝꯕꯩ ꯋꯥꯅꯣ
ꯅꯦꯠ ꯈꯟꯕꯒꯤꯗꯣ ꯃꯣꯏꯒꯤ ꯅꯥꯀꯟꯗ ꯖꯥꯂꯤ ꯕꯣꯟ ꯄꯥꯏꯊꯣꯛꯇꯅꯕꯅ ꯑꯗꯨꯒꯤꯗꯣ ꯑꯩꯈꯣꯏꯅ ꯉꯥꯛ ꯂꯧꯊꯣꯛꯎꯕꯅꯤꯗ ꯄꯣꯂꯤ ꯍꯥꯞꯄ
ꯈꯪꯗꯦ ꯊꯣꯛꯑꯗꯤ ꯎꯔꯥꯗꯤ ꯃꯥꯏꯅꯥ ꯂꯧꯁꯤꯟꯖꯅꯤ
ꯑꯗꯨ ꯑꯥ ꯒꯣꯂꯤꯗ ꯑꯗꯨꯝ ꯍꯥꯞꯄ ꯊꯃꯝꯃꯦ ꯍꯥꯞꯆꯤꯜꯂꯝꯒꯦ ꯇꯧꯔꯥ ꯀꯥꯎꯔꯥ ꯆꯪꯉꯦ ꯋꯥꯃꯟꯕꯗꯨꯗ
ꯎꯝ ꯁꯥꯟꯕꯨ ꯁꯥꯟꯅꯔꯤꯕ ꯈꯪꯗꯦꯗ ꯑꯩꯒꯤꯀꯨꯏꯔꯦ ꯊꯣꯛꯇꯕ ꯎꯗꯕꯒ ꯀꯨꯏꯔꯦ
ꯅꯪ ꯇꯥꯔꯖꯤꯠꯇꯥ ꯑꯝꯇ ꯍꯥꯏꯒꯤꯒꯦꯔꯣ
ꯍꯥꯏꯅꯨꯍꯩ ꯍꯥꯏꯗꯨꯗ ꯍꯥꯏꯗꯝꯅꯍꯦꯟꯅꯥ ꯐꯕꯥꯅꯤ ꯍꯥꯏꯔꯒ ꯆꯥꯒꯠ ꯆꯥꯒꯠ ꯇꯧꯅꯅꯕ ꯊꯕꯛꯅꯤ ꯍꯥꯞꯆꯤꯜꯂꯝꯃꯤ ꯍꯥꯏ ꯑꯗꯨꯝ ꯂꯧꯊꯣꯛꯑ ꯑꯗꯨꯝ ꯍꯥꯞꯆꯤꯟꯖꯒꯤ ꯖꯅꯤ ꯑꯗꯨ ꯅꯠꯇ꯭ꯔꯒ ꯑꯃꯨꯛ ꯍꯥꯏꯅ ꯑꯗꯨꯅꯠꯇ ꯍꯥꯏꯅꯔꯒ ꯂꯧꯊꯣꯛꯑꯝꯃꯤ ꯂꯧꯊꯣꯛ ꯇꯧꯅꯗꯤ ꯌꯦꯡꯉꯨ ꯀꯅꯥꯅꯥ ꯇꯧꯔꯤꯅꯣ ꯀꯩꯁꯨ ꯀꯅꯥꯗꯣ ꯅꯠꯇꯕꯗꯣ
ꯍꯦ ꯍꯦ
ꯑꯗꯨꯅꯦ ꯊꯨꯗꯦꯛ ꯄꯤꯔꯝꯗꯤ ꯅꯠꯇꯦꯗꯅ ꯂꯧꯊꯣꯛꯄꯗꯨꯗꯤ ꯀꯣꯛ ꯍꯥꯞꯆꯤꯟꯖꯔꯅꯤ ꯑꯗꯨꯝ ꯂꯧꯊꯣꯛꯑꯒ
ꯍꯥꯞꯆꯤꯟꯕꯗꯤ ꯌꯥꯍꯧꯕꯅꯦ
ꯎꯝ ꯍꯥꯞꯆꯟꯁꯤ ꯍꯥꯞꯆꯟꯁꯤ ꯑꯩ ꯀꯨꯏꯔꯦꯗ ꯑꯩꯉꯣꯟ ꯊꯣꯛꯄꯒ ꯁꯥꯟꯅꯈꯤꯕ ꯁꯥꯟꯅꯗꯕ ꯑꯩ ꯆꯪꯗ꯭ꯔꯕꯅꯤꯅ ꯀꯩꯗꯧꯅꯤ ꯆꯪꯉꯨꯔꯗꯤ ꯑꯃꯨꯛ ꯀꯧꯔꯛꯀꯅꯤꯅꯅꯦ
ꯎ ꯍꯝ
ꯀꯣꯏ ꯑꯗꯨꯃꯥꯏ ꯇꯧ
ꯀꯥꯥꯟ ꯃꯒ ꯑꯁ ꯍꯣꯏ ꯀꯣꯏ ꯑꯣꯖ ꯇꯧꯔꯤ ꯍꯥꯅꯤ ꯃꯖꯗ꯭ꯔꯦ
ꯃꯍꯥ ꯃ ꯝꯅꯤ
ꯅ ꯊꯣꯅꯤ
ꯅꯣꯡꯖꯦ ꯃꯥꯁꯨꯕꯨ ꯌꯥꯎꯔꯛꯇꯣꯔꯤꯅꯦ ꯉꯁꯥꯡꯈꯩꯁꯦ ꯂꯦꯞꯄꯧꯅꯦ
ꯑꯁꯦꯡ ꯑꯃꯉ ꯌꯧꯔꯛꯇꯣꯏꯗꯤ ꯍꯧꯕ ꯍꯧꯔꯦꯅꯦ
ꯍꯔꯖꯥꯏꯁꯨꯨ ꯆꯥꯏꯖꯅꯤ ꯅꯣꯡꯖꯨ ꯊꯥꯅꯤ ꯈꯔ ꯎ ꯅꯣꯡꯖꯨ ꯊꯥꯅꯤ ꯈꯔ ꯁꯨꯏꯖꯔꯅꯤ ꯅꯪ ꯌꯨꯝꯗꯒꯤ ꯀꯥꯕꯗꯤ ꯍꯌꯦꯡ ꯀꯥꯗꯣꯏꯔꯥ
ꯍꯌꯦꯡ ꯍꯌꯦꯡ ꯑꯌꯨꯛ ꯀꯥꯗꯣꯏꯅꯦ ꯌꯦꯁ ꯂꯩꯍꯧꯋꯦ
ꯇꯪꯒꯠ ꯔꯥꯎ
ꯅꯪꯅꯤ ꯅꯪꯅꯤꯗ ꯄꯨꯡ ꯅꯤꯄꯥꯟ ꯃꯈꯥꯏꯗ
ꯎꯝ ꯍꯩꯅꯤ ꯅꯤꯄꯥꯥꯟ ꯃꯈꯥꯏꯗꯅꯦ ꯑꯩꯈꯣꯏꯗꯤ ꯁꯤꯗꯒꯤ ꯅꯤꯄꯥꯥꯟ ꯃꯈꯥꯏꯁꯤ ꯁꯤꯗꯒꯤ ꯉꯟꯅ ꯑꯗꯨꯝ ꯆꯠꯈꯤ ꯅꯪ ꯆꯠꯄꯁ ꯀꯅꯥꯅ ꯊꯤꯟꯒꯦ
ꯆꯠꯄꯔꯣ ꯆꯂ ꯂꯥꯏꯟ ꯆꯂꯤꯅꯤ ꯑꯥ
ꯑꯗꯨꯝ ꯀꯣꯡꯉ ꯀꯣꯏꯁꯨ ꯂꯑꯟꯗ
ꯀꯃꯄꯖ ꯂ ꯍꯥꯏꯗ ꯇꯨꯁꯜꯂꯨꯔꯒ ꯏꯃꯥꯟꯅꯕ ꯌꯥꯎꯋꯦꯕ ꯑ ꯃꯣꯏꯒꯤ ꯗ ꯍꯟꯈꯤꯕꯗ ꯑꯗꯨꯝ ꯌꯥꯎꯔꯛꯄ ꯊꯧꯋꯥꯟꯐꯥꯎꯀ
ꯎꯝ
ꯀꯨꯝꯅꯤꯉꯗꯤ ꯑ ꯑꯗꯨꯝ ꯀꯃ
ꯀꯣꯃꯤꯅꯤꯅꯤꯗꯀ
ꯑꯥ
ꯎꯝ ꯈꯪꯗꯦ ꯇꯨꯍꯦꯟꯁꯦ ꯇꯧꯊꯣꯛꯄꯅꯗꯤ ꯐꯩ ꯇꯧꯗ꯭ꯔꯦ ꯀꯗꯥꯏꯅꯣ ꯇꯧꯔꯦ ꯀꯗꯥꯏꯅꯣ ꯇꯧꯔꯦ
ꯍꯟꯇꯛ ꯍꯟꯗꯛꯇꯤ ꯈꯟꯅ ꯇꯧꯍꯧꯔꯣꯅꯦ
ꯑꯗꯨꯗꯤ ꯑꯗꯨꯒꯤꯗꯤ ꯊꯥꯖꯗꯦ ꯃꯌꯥꯝ ꯦꯟꯁꯤ ꯌꯥꯝꯅꯤ ꯃꯤꯗ
ꯑꯁ ꯆꯦꯜꯂꯤꯀꯣ ꯆꯦꯟꯗꯨ ꯉꯝꯅꯤ ꯈꯜꯂꯒ ꯆꯦꯜꯂꯣ ꯃꯣꯏ ꯃꯥꯅꯤ
ꯑꯍ ꯃꯁꯨ ꯌꯥꯔꯣꯏꯗ
ꯉꯝꯅꯤ ꯀꯩꯅꯣ ꯑꯗꯨ ꯆꯦꯟꯊꯣꯛꯑꯣ ꯑꯁ ꯔꯥꯏꯇꯔꯟꯗꯤ ꯂꯥꯛꯏꯃꯤ ꯅꯣꯏ ꯇꯤ ꯑꯦꯒꯤ ꯀꯣꯏꯁꯟꯗꯣ
ꯎꯝ
ꯇꯦꯗ ꯇꯥꯏ ꯁꯦꯂꯦꯕꯁꯇꯣ ꯅꯣꯏ ꯎꯗꯕꯩꯅꯦꯕ ꯏꯂ ꯏꯂ ꯑꯗꯨꯣꯝ ꯕꯁꯤꯛ ꯍꯥꯥꯛꯇꯅꯦ ꯑꯕꯇꯤ ꯑꯩꯈꯣꯏ ꯑꯗꯨꯝ ꯇꯥꯛꯑꯦ ꯑꯩ ꯑꯣꯟꯂꯥꯏꯟ ꯀ꯭ꯂꯥꯁ ꯌꯥꯎꯋꯦꯕ ꯑ
ꯝ ꯗꯥꯏꯔꯦꯛ ꯑꯣꯏꯅ ꯆꯠꯂ ꯌꯥꯎꯗꯤ ꯌꯥꯎꯗꯕ
ꯌꯥꯎ ꯑꯗꯨ ꯑꯩꯅ ꯇꯟ ꯅꯨꯡꯁꯥ ꯁꯥꯒꯠꯂꯛꯄꯗꯣ ꯄꯨꯡ ꯑꯅꯤ ꯑꯗꯥꯏꯗ ꯑꯩꯅ ꯇꯜꯂꯕ ꯑꯗꯨ ꯚꯗꯤꯑꯣ ꯑꯣꯏꯅ ꯌꯥꯎ ꯐꯔꯦ ꯑꯗꯨ ꯌꯦꯡꯉ
ꯊ ꯁꯔ ꯌꯦ ꯀꯣꯁꯤꯅ ꯑ ꯍꯥꯏꯔ
ꯍꯌꯦꯡ ꯇꯤ ꯈꯜꯂ ꯑꯗꯨ ꯂꯝꯖꯦꯟ ꯉꯝꯕ ꯉꯩꯗꯣ ꯑꯗꯨꯝ ꯐ꯭ꯔꯤꯀꯥꯁ ꯇꯧꯕꯤꯒꯦ ꯀꯦꯅ ꯍꯥꯏꯔꯛꯀꯅꯤ ꯍꯧꯖꯤꯛꯀꯤ ꯍꯧꯖꯤꯛꯁꯨ ꯇꯧꯔꯤꯗꯣ ꯐ꯭ꯔꯤ ꯀ꯭ꯂꯥꯁꯅꯦꯕ
ꯎꯝ
ꯎꯝ
ꯑꯗꯨꯃꯥꯏꯅ ꯇꯧꯋꯦ ꯍꯥꯏꯕꯗꯤ ꯐ꯭ꯔꯤ ꯀ꯭ꯂꯥꯁ ꯅꯠꯇ꯭ꯔꯁꯨ ꯃꯣꯏꯒꯤ ꯀꯥꯡꯒ ꯑꯃ ꯂꯝꯖꯦꯟ ꯑꯃ ꯀꯥꯡꯒꯒꯤ ꯇꯣꯉꯥꯟꯗ ꯂꯥꯛꯑꯣ ꯁꯨꯃꯥꯏꯅ ꯈꯔ ꯇꯥꯛꯀꯦ ꯈꯣꯠꯀꯦ ꯍꯥꯏꯕꯒ ꯑꯗꯨꯝ ꯌꯥꯎꯔꯛꯑꯦ ꯍꯥꯏꯕꯅꯦꯕ ꯑꯗꯨ ꯀꯥꯟꯗ ꯃꯤ ꯌꯥꯝ ꯆꯠꯅꯕꯅꯦ ꯑꯇꯣꯞꯄ ꯕꯥꯕꯨꯒꯤꯁꯨ ꯅꯠꯇꯕ ꯀꯩꯀꯩꯅꯤ ꯌꯥꯝ ꯆꯠꯅꯕꯒꯤꯅꯦ ꯑꯇꯣꯞꯄ ꯏꯝꯐꯥꯜ ꯃꯅꯨꯡꯒꯤ
ꯌꯥꯝ ꯂꯩꯗ ꯃꯆꯥ ꯃꯆꯥ ꯃꯆꯥ ꯊꯋꯥꯏꯅꯤꯅ ꯑꯗꯨꯝ ꯄꯥꯟꯗꯝ ꯃꯌꯥꯝ ꯈꯪꯅꯩꯌꯦ
ꯎꯝ ꯄꯥꯟꯗꯝꯁꯤꯨꯉꯣ ꯑꯗꯨꯝ ꯐꯕ ꯃꯥꯜꯂꯤ ꯃꯤ ꯃꯌꯥꯝꯁ ꯑꯗꯨꯝ ꯇꯝꯅꯩꯅꯦꯕ ꯄꯩꯁꯥꯁꯨ ꯈꯔ ꯍꯣꯡꯆ ꯇꯧꯔ ꯋꯥꯟꯁ ꯈꯔ ꯂꯛꯑꯦꯗꯅ
ꯑꯥ
ꯎꯝ ꯑꯗꯨꯅꯦ ꯑꯦꯁ ꯑꯦꯟ ꯁꯤꯒꯤꯗꯤ ꯌꯥꯔꯦ ꯅꯪꯅ ꯂꯩꯔꯣ ꯑꯗꯨ ꯑꯦꯁ ꯑꯦꯟ ꯁꯤꯁꯦ
ꯑꯦꯁꯦ ꯁꯤꯁꯦ
ꯂꯤꯁꯤꯡ ꯍꯥꯏ
ꯍꯥꯥ
ꯑꯁꯤꯁꯤꯗ ꯀꯒꯔꯦꯗꯤ ꯀꯣꯝ ꯈ
ꯍ ꯑꯩ ꯁꯤ ꯍꯌꯦꯡ ꯃꯥꯥꯛꯛꯇꯣ ꯃꯥꯔꯀꯤ ꯃꯇꯨꯡ ꯏ ꯃꯇꯨꯡꯏꯟꯅ ꯃꯥꯥꯏ ꯃꯥꯒꯤ ꯐꯪꯖꯗꯣꯏꯅꯦꯕ ꯂꯥꯏꯟꯁꯦ
ꯃꯥꯅꯦ ꯑꯗꯨꯕꯨꯗꯤ ꯐꯪꯖꯗꯣꯏꯅꯦ ꯑꯩ ꯑꯦꯁ ꯑꯦꯁ ꯁꯤꯒꯤ ꯃꯣꯏꯅ ꯍꯥꯏꯅꯕ ꯑꯩꯈꯣꯏꯒꯤ ꯇꯥꯔꯁꯦ ꯈꯨꯨꯟ ꯃꯔꯛꯇ ꯀꯌꯥꯅꯣ ꯆꯥꯝꯃꯒ
ꯋꯥꯟ ꯍꯟꯗ꯭ꯔꯦꯠ ꯅꯠꯇꯦ ꯋꯥꯟ ꯍꯟꯗ꯭ꯔꯦꯠ ꯁꯤꯛꯁꯇꯤ
ꯍꯗ
ꯀꯣꯏꯁꯟ ꯀꯣꯏꯁꯟ ꯑꯩꯠꯇꯤ
ꯎꯝ ꯀꯣꯏꯁꯟ ꯅꯥꯇꯤ ꯑꯗꯨꯗ ꯁꯤ ꯈꯠꯂꯅꯤ ꯍꯥꯏꯃꯤꯅꯥꯎ
ꯂꯨꯏꯌꯦ ꯍꯟꯗꯛ ꯍꯟꯛ ꯍꯟꯇꯛ ꯆꯍꯤꯗꯁꯤꯗꯤ ꯄꯨꯔꯥ ꯍꯥꯟꯅꯗꯤꯀꯣ ꯁꯕꯖꯦꯛ ꯑꯃꯗ ꯅꯪꯅ ꯍꯩꯖꯕ ꯁꯕꯖꯦꯛꯇꯣ
ꯑ ꯑꯗꯨꯗ ꯑꯗꯨꯝ ꯃꯇꯝꯗꯣ ꯑꯗꯨꯝ ꯊꯥꯗꯕ ꯌꯥꯏ ꯍꯥꯏꯔꯝꯃꯦꯕ
ꯑ ꯍꯧꯖꯤꯛꯇꯤ ꯌꯥꯗ꯭ꯔꯦꯕ ꯃꯤꯅꯠ ꯇꯔꯥꯃꯉꯥꯗꯤ ꯍꯦꯟꯅ ꯊꯥꯗꯕ ꯌꯥꯗ꯭ꯔꯦ ꯁꯕꯖꯦꯛ ꯑꯃꯝ
ꯑꯗꯨꯗꯗꯤ ꯃꯤꯅ ꯍꯥꯟꯅ ꯇꯧꯔ ꯃꯃꯤꯁꯤꯅ ꯖꯦꯅꯦꯔꯦꯜ ꯅꯣꯂꯦꯖꯅꯦ ꯃꯦꯊꯃꯦꯇꯤꯛꯅꯦ ꯑꯗꯨꯒ ꯀꯩꯅꯣ ꯔꯤꯖꯟꯅꯤꯡꯒ ꯅꯠꯇ꯭ꯔꯥ ꯀꯩꯖꯟ ꯃꯣꯏꯗ ꯀ
ꯃꯦꯁꯅꯦ ꯖꯦꯅꯔꯦꯜ ꯑꯦꯋꯥꯔꯅꯦꯁꯅꯦ ꯀꯣ ꯑꯗꯒꯤ ꯏꯪꯂꯤꯁꯅꯦ ꯑꯗꯒꯤ ꯑꯃ ꯍꯥꯏꯈ꯭ꯔꯕ ꯔꯤꯖꯅꯤꯡꯅꯦ
ꯔꯤꯖꯅꯤꯡꯒ ꯑꯗꯨꯗ ꯃꯣꯏꯅ ꯍꯥꯏ ꯁꯤ ꯖꯦꯅꯔꯦꯜ ꯅꯣꯂꯦꯖꯁꯤꯅ ꯌꯦꯡꯗꯕꯤꯗ ꯃꯦꯠꯁꯀ ꯔꯒꯥꯒ ꯁꯨꯃꯥꯏꯅ ꯇꯧꯔꯒ ꯃꯣꯏ ꯑꯗꯨꯗꯩꯅꯦꯕ ꯃꯥꯔꯛ ꯂꯧꯅꯩꯁꯦ ꯅꯠꯇ꯭ꯔꯥ
ꯃꯥꯅꯦ ꯃꯦꯠꯁꯁꯦ ꯃꯦꯠꯁꯀ ꯔꯤꯖꯅꯤꯡꯒꯗ ꯃꯇꯝ ꯌꯥꯝ ꯊꯥꯗꯕ
ꯎꯝ ꯑꯗꯣ ꯍꯧꯖꯤꯛꯇꯤ ꯃꯇꯝꯗꯣ ꯊꯥꯗꯕ ꯌꯥꯔꯔꯣꯏꯕ ꯃꯔꯝꯗꯤ ꯃꯥꯏ ꯃꯥꯏ ꯃꯇꯝ ꯈꯥꯏꯗꯣꯛꯈ꯭ꯔꯕꯅꯤꯅ ꯑꯗꯨꯅ ꯎꯝ ꯑꯗꯨꯅ ꯃꯥꯔꯛꯇꯣ ꯌꯥꯔꯔꯣ ꯑꯗꯣ ꯑꯦꯁ ꯑꯦꯁ ꯁꯤꯒꯤꯗꯤꯡꯉꯣ ꯑꯩꯠꯇꯤꯕꯨ ꯑꯩꯠꯇꯤ ꯍꯦꯛ ꯌꯧ ꯉꯝꯗꯤ ꯌꯥꯔꯦ ꯍꯥꯏꯅꯦꯕꯣ
ꯑꯩꯠꯇꯤ ꯍꯦꯟꯒ ꯑ ꯍꯌꯦꯡ ꯀꯔꯤꯕ ꯃꯣꯏꯅ ꯍꯥꯏꯕꯗꯨꯕꯣ ꯀꯔꯤ ꯀꯔꯤ ꯑ ꯅꯣꯃꯦꯂꯥꯏꯖꯦꯁꯟ ꯂꯥꯛꯄꯗꯀꯣ ꯑꯗꯨꯝ ꯃꯥꯛ ꯑꯃꯅꯤ ꯗꯤ ꯑꯗꯨꯝ ꯍꯦꯟꯀꯠꯅꯤ ꯍꯥꯏꯌꯦꯕ
ꯍꯦꯟꯀꯠꯂꯦ ꯍꯥꯏꯌꯦ
ꯑ ꯑꯗꯨꯒ ꯑꯩꯠꯇꯤ ꯑꯃ ꯑꯩꯠꯇꯤꯒ ꯍꯦꯟꯈ꯭ꯔꯗꯤ ꯑꯗꯨꯝ ꯑꯗꯨ ꯂꯝꯖꯦꯟ ꯆꯦꯟ ꯍꯧꯕ ꯌꯥꯔꯦ ꯍꯥꯏꯗ ꯁꯚꯦꯟꯇꯤ ꯁꯚꯦꯟꯇꯤ ꯊ꯭ꯔꯤ ꯁꯨꯃꯥꯏꯅ ꯐꯪꯕꯁꯦ ꯁꯤꯕꯣꯛꯇꯤ ꯆꯥꯟꯁ ꯅꯦꯝꯃꯦ ꯍꯥꯏꯕ
ꯅꯦꯝꯃꯤ ꯁꯚꯦꯟꯇꯤ ꯁꯚꯦꯟꯗꯩꯗꯤ ꯆꯥꯟꯁ ꯋꯥꯡꯉꯦ
ꯑ ꯋꯥꯡꯉꯦ ꯍꯟꯇꯛ ꯀꯠ ꯑꯣꯐ ꯋꯥ ꯅꯦꯝꯕꯅꯦ ꯁꯤꯛꯁꯇꯤ ꯅꯥꯏꯟ ꯁꯚꯦꯟꯇꯤ
ꯍꯣꯏ ꯍꯣꯏ ꯑꯗꯨꯃꯥꯏꯅ ꯇꯧꯔꯁꯨ ꯆꯦꯟꯁꯤꯜꯂꯗꯤ ꯌꯥꯏ ꯍꯥꯏꯕ ꯑꯗꯨꯗꯒꯤ ꯂꯝꯖꯦꯟꯁꯨ ꯀꯩꯒꯨꯝꯕ ꯑꯩꯇꯤ ꯍꯦꯛ ꯐꯪꯉꯗꯤ ꯁꯨꯡꯁꯣꯏ ꯁꯣꯏꯗꯕꯤ ꯌꯥꯎꯔꯦ ꯍꯥꯏꯕ ꯌꯥꯔꯦ
ꯌꯥꯔꯦ ꯑꯩꯠꯇꯤ ꯑꯥ ꯑꯩꯠꯇꯤ ꯑꯁ ꯍꯟꯗ꯭ꯔꯦꯗꯀ ꯐꯪꯉꯗꯤ ꯁꯨꯡꯁꯣꯏ ꯁꯣꯏꯗ꯭ꯔꯦ
ꯂꯝꯖꯦꯟ ꯍꯥꯏꯔ ꯅꯪ ꯕꯣꯜ ꯁꯥꯟꯅꯕꯒꯤ ꯑꯗꯨꯝ ꯆꯦꯜꯂꯛꯏꯅꯦ
ꯥꯑꯁ ꯀꯥꯏ ꯍꯥꯏꯖꯕꯩ ꯋꯥꯅꯦ
ꯐꯥꯏꯚ ꯀꯤꯂꯣꯃꯤꯇꯔꯗꯨꯗꯗꯤ ꯑꯗꯨꯝ ꯅꯪ ꯏꯔꯥꯏ ꯂꯥꯏ ꯆꯦꯟꯒꯦ ꯍꯥꯏꯛꯑꯅꯤ ꯑꯗꯨꯗꯗꯤ ꯃꯣꯏꯗꯤ ꯑꯦꯛꯁꯂꯦꯟꯁꯨ ꯂꯩꯇꯦ ꯏꯆꯝ ꯆꯝꯅ ꯌꯧꯐꯝ ꯊꯣꯛꯄ ꯌꯧꯔ ꯂꯣꯏꯔꯦ ꯏꯋꯥ ꯋꯥꯗꯕꯤꯗ
ꯐꯥꯏꯚꯇ ꯐꯥꯏꯚꯇ ꯇ꯭ꯋꯦꯟꯇꯤ ꯐꯣꯔ ꯄꯥꯁ ꯃꯥꯔꯇꯣ ꯅꯪ ꯇ꯭ꯋꯦꯟꯇꯤ ꯊ꯭ꯔꯤ ꯇ꯭ꯋꯦꯟꯇꯤ ꯇꯨꯗ ꯆꯦꯟꯁꯤꯜꯂꯁꯨ ꯀꯔꯤꯝ ꯍꯥꯏꯔꯣꯏ
ꯑꯗꯨꯗ ꯑꯗꯨ ꯂꯣꯏꯔꯒ ꯃꯦꯗꯤꯀꯦꯜ ꯇꯧꯊꯣꯛꯑꯒ ꯑꯩꯁꯦ ꯁꯤꯒꯤꯗꯤ ꯇꯛ ꯂꯥꯎꯅ ꯕꯤ ꯑꯦꯁ ꯑꯦꯐ ꯂꯥ ꯑꯃꯔ ꯀꯩꯅꯣꯝ ꯑꯣꯏ ꯌꯥꯔꯅꯤ ꯀꯩꯅꯣ
ꯑꯥ ꯍꯌꯦꯡ ꯑꯗꯨꯝ ꯃꯥꯔꯛꯇꯨꯒꯤ ꯃꯇꯨꯡ ꯏꯟꯅ ꯈꯜꯂꯛꯑꯅꯤ
ꯃꯥꯔꯛ ꯍꯥꯏꯔꯒꯉꯣ ꯑꯁꯥꯝ ꯔꯥꯏꯐꯟ ꯒꯨꯝꯕꯗꯤ ꯀꯣꯇꯥ ꯌꯥꯝ ꯅꯦꯝꯃꯦ ꯍꯥꯏꯕꯅꯤꯅꯥ ꯅꯣꯔꯠ ꯏꯁꯀꯤ
ꯈ꯭ꯋꯥꯏꯗꯩ ꯃꯥꯔꯛ ꯅꯦꯝꯕꯁꯦ ꯅꯦꯝꯕꯁꯦ ꯕꯤ ꯑꯦꯁ ꯑꯦꯐꯅꯦꯕ
ꯃꯥꯅꯦ ꯕꯤ ꯑꯦꯁ ꯁꯤ ꯑꯦꯐ ꯑꯗꯨꯗꯒꯤꯗꯤ ꯃꯥꯔꯛ ꯅꯥꯏꯟꯇꯤꯒ ꯄ꯭ꯂꯁ ꯇꯧ ꯉꯝꯃꯗꯤ ꯅꯪ ꯁꯤ ꯑꯦꯁ ꯇꯨꯗꯅ ꯅꯨꯡꯉꯥꯏꯅ ꯂꯩ ꯌꯥ
ꯅꯥꯏꯟꯇꯤ ꯅꯠꯇꯦ ꯅꯥꯏꯟꯇꯤ ꯐꯧꯇ ꯑꯗꯨꯝ ꯅꯦꯝꯃꯦ ꯍꯟꯗ꯭ꯔꯦꯠ ꯍꯟꯗ꯭ꯔꯦꯠ ꯋꯥꯟ ꯇ꯭ꯋꯦꯟ ꯋꯥꯟ ꯇ꯭ꯋꯦꯟꯇꯤ ꯋꯥꯟ ꯊꯥꯔꯇꯤ ꯁꯨꯃꯥꯏꯅ ꯐꯪꯉꯕ
ꯎꯝ
ꯑꯗꯨꯝ ꯁꯤ ꯑꯥꯏ ꯑꯦꯁꯦ ꯁꯤ ꯑꯥꯏ ꯑꯦꯏ ꯑꯦꯞ ꯑꯗꯨꯗꯒꯤ ꯑꯦꯁ ꯑꯦꯁ ꯕꯤ ꯁꯨꯃꯥꯏꯅ ꯐꯪꯈ꯭ꯔꯅꯤ
ꯑꯗꯣ ꯍꯟꯗꯛꯀꯤ ꯅꯥꯏꯟꯇꯤꯒ ꯏꯃꯥꯟꯅꯕ ꯑꯃꯒꯤ ꯅꯥꯏꯟꯇꯤ ꯑꯩꯠ ꯍꯥꯏꯕ꯭ꯔꯥ ꯅꯥꯏꯟꯇꯤꯁ ꯅꯥꯏꯟꯇꯤ ꯇꯨ ꯍꯥꯏꯕ꯭ꯔ ꯀꯩꯅꯣ ꯐꯪꯉꯦꯕ ꯑꯩꯈꯣꯏ ꯏꯃꯥꯟꯅꯕꯒꯤꯃ ꯃꯌꯥꯝꯕꯗꯣ
ꯑ
ꯑꯗꯣ ꯃꯥ ꯍꯟꯗꯛ ꯁꯤ ꯑꯥꯏ ꯑꯦꯁ ꯑꯦꯐꯀꯤ ꯀꯩꯅꯣ ꯇꯧꯔꯤꯌꯦ ꯌꯥꯅꯤ ꯍꯥꯏ ꯁꯨ ꯁꯨꯡꯁꯣꯏ ꯁꯣꯏꯗꯕꯤ ꯑꯥ
ꯇꯤꯗꯤꯕꯤꯗ
ꯑꯥ
ꯍꯟꯗꯛꯀꯤ ꯍꯥꯏꯗꯣꯛꯄꯗꯣ ꯑꯗꯨꯗ
ꯑꯥ ꯌꯥꯎꯔꯛꯑꯦ ꯍꯟꯗꯛꯀꯤꯅꯦ ꯑꯗꯨꯁꯨ ꯍꯥꯏꯁꯠ ꯑꯗꯨꯝ ꯃꯣꯏꯅ ꯅꯥꯏꯟꯇꯤ꯭ꯂ ꯇꯧꯧꯕ ꯇꯥꯔꯗꯤ ꯁꯤ ꯑꯥꯥꯏ ꯑꯦꯐꯤ ꯑꯗꯨꯝ ꯏ
ꯐꯪꯣꯏ ꯐꯪꯣꯏ ꯐꯕꯣ ꯁꯤꯌꯥꯔ ꯄꯤ ꯁꯤꯌꯥꯔ ꯄꯤ ꯀꯨꯝꯕ ꯐꯪꯈꯤꯅꯦꯕ